ꯍꯜꯂꯣ ꯍꯜꯂꯣ
ꯊꯨꯠ ꯃꯣꯔꯅꯤꯡ
ꯃꯣꯔꯅꯤꯡ ꯀꯔꯤ ꯇꯧꯔꯤꯅꯣ
ꯑꯩ ꯆꯥꯛ ꯏꯟꯁꯥꯡ ꯀꯟꯅ ꯊꯣꯡꯉꯤꯌꯦ
ꯀꯔꯤ ꯀꯔꯤ ꯃꯊꯦꯜ ꯆꯥꯟꯅꯕ꯭ꯔꯣ ꯅꯣꯏꯗꯤ
ꯑꯦ ꯑꯍꯥꯎꯕ ꯂꯩꯇꯦꯗ ꯉꯁꯤꯗꯤ ꯃꯥꯏꯔꯦꯟ ꯊꯣꯡꯉꯦ
ꯃꯥꯢꯔꯦꯟ
ꯍꯣꯏ
ꯑꯗꯨꯁꯨ ꯍꯥꯎꯕꯅꯤꯗ
ꯍꯦ ꯍꯦ ꯍꯦ
ꯑꯩꯗꯤ ꯃꯇꯝ ꯃꯇꯝꯒꯤ ꯃꯤꯅꯤ ꯎꯝꯝ ꯕꯦꯗꯔꯗꯤ ꯀꯃꯥꯏꯅ ꯇꯧꯕ꯭ꯔꯣ ꯅꯣꯏꯗꯗꯤ
ꯉꯁꯤꯗꯤ ꯑꯗꯨꯝ ꯎꯝ ꯌꯥꯗꯧ ꯃꯥꯜꯂꯦ ꯉꯁꯤꯗꯤ ꯍꯥꯏ ꯅꯨꯡꯁꯥꯗꯣ
ꯍꯥꯏꯕꯨ ꯎꯍꯣ ꯍꯌꯦꯡ ꯑꯩꯈꯣꯢꯔꯣꯝꯒꯤ ꯅꯨꯡꯁꯥꯁꯨ ꯊꯣꯛꯄꯒꯨꯝ ꯊꯣꯛꯇꯕꯒꯨꯝ ꯅꯣꯡꯁꯨ ꯆꯨꯗꯦ ꯑꯗꯨꯃꯥꯏꯅ ꯁꯨꯝ ꯂꯩꯌꯦꯅꯦ ꯀꯔꯤꯅꯣ ꯅꯣꯏꯗꯨꯝ ꯐꯩꯌꯦ
ꯎꯝ ꯀꯩꯇꯧꯔꯤꯅꯣ ꯅꯣꯏꯗꯤ
ꯑꯩꯈꯣꯏꯁꯨ ꯆꯥꯛ ꯌꯦꯟꯁꯥꯡ ꯊꯣꯡꯉꯤꯌꯦ
ꯑꯦ ꯀ꯭ꯔꯤ ꯑꯍꯥꯎꯕ ꯁꯦꯝ ꯁꯥꯔꯤꯕ꯭ꯔꯣ
ꯑꯩꯈꯣꯏꯒꯤ ꯁꯧꯒ꯭ꯔꯤꯒꯨꯝꯕ ꯍꯋꯥꯏ ꯃꯅꯥꯒꯨꯝꯕ ꯃꯆꯝꯕ ꯎꯝ ꯇꯔꯕꯨꯁ ꯑꯣꯢꯔꯦ ꯑꯩꯈꯣꯢꯗꯤ
ꯑꯝ ꯑꯝ ꯍꯛꯆꯥꯡꯒꯤꯗꯃꯛꯁꯨ ꯐꯕꯀꯣ
ꯍꯣꯏ ꯗꯨꯕꯨꯗꯤ ꯑꯣꯢꯕ
ꯁꯥꯏ ꯑꯣꯒꯅꯤ ꯂꯩꯕꯅꯤꯅ
ꯎꯝ
ꯍꯥꯎ ꯀ꯭ꯔꯤ ꯀ꯭ꯔꯤ ꯍꯣꯠꯅꯔꯒ ꯂꯩꯕ꯭ꯔꯣ
ꯑꯩꯈꯣꯏꯁꯨ ꯍꯣꯠꯅꯐꯝ ꯂꯩꯇꯕꯒꯤꯀꯣ ꯁꯨꯝ ꯂꯩꯌꯦ ꯍꯥꯏꯇꯥꯔꯦ
ꯍꯣꯏꯅꯦ ꯍꯣꯏꯅꯦ
ꯐꯣꯟ ꯇꯧꯕ꯭ꯔ ꯃꯍꯥ ꯁꯤꯒꯤ ꯇꯥꯏꯃꯤꯡꯗ ꯈꯔ ꯂꯩꯕ ꯍꯥꯏꯇꯥꯔꯦ
ꯍꯣꯢ ꯍꯣꯢ
ꯈꯪꯗꯦꯅꯦ ꯎꯝ ꯍꯣꯟꯅꯉꯥꯏꯁꯨ ꯑꯗꯨꯝ ꯇꯝ ꯃꯇꯝꯒꯤ ꯂꯩꯒꯅꯤ ꯍꯥꯏꯇꯥꯔꯦꯅꯦ
ꯃꯥꯅꯦ ꯃꯥꯅꯦ
ꯎꯝ ꯎꯝ
ꯑꯩꯌꯥ
ꯍꯧꯖꯤꯛꯀꯥꯟꯁ‌ꯦ ꯇꯧꯐꯝꯁꯨ ꯈꯪꯗꯦꯗ
ꯍꯣꯢꯅꯦ
ꯏꯔꯥꯡꯅꯁꯨ ꯀꯔꯤ ꯀꯔꯤ ꯇꯧꯒꯦꯔ ꯍꯥꯏꯔꯁꯨ ꯈꯪꯗ‌ꯦ ꯄꯨꯟꯁꯤ ꯁ‌ꯦ ꯇꯧꯐꯝꯗꯤ ꯈꯪꯗꯕꯅꯤ
ꯑꯥ ꯑꯥ ꯇꯧ
ꯅꯣꯏꯗꯤ ꯃꯨꯟꯈ꯭ꯔꯕꯣ
ꯢꯟꯁꯥꯡꯔꯥ
ꯎꯝ
ꯃꯟꯗ꯭ꯔꯤ ꯃꯟꯗ꯭ꯔꯤ ꯍꯧꯖꯤꯛꯅꯥ ꯍꯧꯖꯤꯛꯅ ꯊꯥꯡꯒꯠꯄꯗ ꯉꯥꯏꯔꯤ ꯍꯣꯏ
ꯑꯝ ꯑꯩꯈꯣꯢꯁꯨꯅꯦ ꯑꯗꯨꯃꯥꯏꯅꯅꯦ ꯍꯧꯖꯤꯛꯀꯥꯟ ꯕꯣꯟ ꯌꯦꯡꯕꯅꯤꯅ ꯍꯧꯒꯠꯄꯁꯨ ꯐꯠ ꯐꯠ ꯉꯝꯗꯕꯒꯨꯝ ꯑꯗꯨꯃꯥꯏꯅ ꯇꯧꯋꯦ
ꯍꯧꯖꯤꯛꯇ ꯍꯧꯒꯠꯂꯦ ꯍꯧꯒꯠꯄ ꯉꯝꯗꯕꯒꯤ
ꯎꯝ ꯌꯦꯡꯕ꯭ꯔꯣ ꯅꯣꯏꯁꯨ ꯕꯣꯟ
ꯑ ꯉꯔꯥꯡꯗꯤ ꯌꯦꯡꯗꯦ ꯇꯨꯝꯅꯤꯡꯃꯟꯕꯒꯤ ꯇꯨꯝꯊꯣꯛꯈ꯭ꯔꯦ
ꯎꯝ ꯈꯔ ꯌꯦꯡꯉꯦ ꯃꯦꯀꯞ ꯊ‌ꯣꯛ ꯍ‌ꯣꯛꯄ ꯀꯥꯟꯗꯒꯨꯝꯕ ꯑꯗꯨꯏꯁꯨ ꯉꯝꯗꯦꯗ ꯊꯦꯡꯕ ꯀꯥꯟꯒꯤꯗꯤ ꯑꯅꯝꯕ ꯄꯥꯛ ꯌꯦꯡꯗꯦꯗꯥ ꯑꯩꯈꯣꯏꯗꯤ ꯅꯠꯇ꯭ꯔꯁꯨ ꯀꯌꯥ ꯌꯦꯡꯒꯟꯗꯦꯗ ꯑꯩꯈꯣꯏꯒꯤ ꯉꯥꯏꯍꯥꯛ ꯌꯦꯡꯕ ꯁꯥꯔꯒ ꯄꯨꯟꯅ ꯌꯦꯡꯕ ꯍꯥꯏꯕ ꯂꯩꯇꯦꯗ ꯉꯥꯏꯍꯥꯛ ꯉꯥꯏꯍꯥꯛ ꯌꯦꯡꯕꯤꯕ ꯑꯃꯨꯛ ꯑꯗꯨ ꯑꯣꯏꯔꯁꯨ ꯃꯤ ꯃꯌꯥꯝꯗ ꯌꯦꯡꯕ ꯈꯣꯠꯄ ꯂꯩꯁꯦ ꯂꯥꯡꯂꯗꯤ ꯃꯨꯛ ꯇꯨꯝꯕ ꯌꯥꯗꯦꯗꯣ
ꯑꯥ
ꯑꯗꯨꯃꯥꯏꯅ ꯇꯧꯔꯒ ꯌꯦꯡꯕꯒ ꯆꯞ ꯃꯥꯟꯅꯕꯅꯦꯗ ꯌꯦꯡꯗꯕ ꯈꯣꯏꯁꯨ
ꯍꯣꯏꯗ ꯌꯦꯡꯕ ꯃꯣꯏꯒꯤ ꯏꯁꯇꯦꯇꯥꯁꯇꯒꯤ ꯑꯗꯨꯝ
ꯑꯥ ꯑꯗ‌ꯣꯏ
ꯔꯤꯖꯜ ꯈꯪꯅꯤꯡꯉꯥꯏ ꯉꯥꯏꯌ‌ꯣ
ꯍꯣꯏ ꯔꯤꯖꯜ ꯈꯪꯅꯤꯉꯥꯏ ꯉꯥꯏꯕꯈꯛ ꯑꯣꯏꯗꯅ ꯉꯁꯥꯏ ꯎꯝ ꯇꯤꯚꯤ ꯆꯥꯎ ꯆꯥꯎꯕꯒꯨꯝꯕꯅ ‌ꯑꯣꯏꯔꯁꯨ ꯃꯆꯥꯅ ꯑꯣꯏꯔꯁꯨ ꯃꯤ ꯄꯨꯟꯅ ꯄꯨꯟꯅ ꯌꯦꯡꯕ ꯖꯒꯥꯗꯗꯤ ꯇꯨꯝꯕ ꯃꯤꯒꯤꯁꯨ ꯗꯤꯁ ꯇꯔꯞ ꯌꯥꯝ ꯑ‌ꯣꯏꯕꯗꯣ
ꯍ‌ꯣꯏꯅ‌ꯦ ꯍ‌ꯣꯏꯅ‌ꯦ
ꯀꯣ ꯌꯦꯡꯗꯕꯈꯣꯏꯁꯨ ꯌꯦꯡꯕꯒ ꯆꯞ ꯃꯥꯟꯅꯩꯕ
ꯃꯥꯅꯦ ꯃꯥꯅꯦ
ꯑꯥ ꯑꯗꯨ ꯀꯟꯗ ꯁꯥꯎꯅꯤꯡꯕꯅꯦ ꯍꯥꯏꯕꯁꯨ ꯌꯥꯗꯕ
ꯃꯇꯝ ꯈꯔꯗꯤ ꯈꯥꯡꯈꯤꯕ ꯇꯥꯔꯦꯅꯦ
ꯎꯝ ꯑ ꯍꯣꯏ ꯇꯥꯥꯔꯦ
ꯃꯇꯝ ꯃꯇꯝꯒꯤ ꯏꯟꯖꯣꯏꯃꯦꯟꯅꯤꯅ‌ꯦ ꯗ‌ꯣ
ꯎꯝ ꯅꯣꯏꯗꯤ ꯀꯔꯤ ꯀꯔꯤ ꯍꯣꯠꯅꯕ꯭ꯔꯣ
ꯑꯦ ꯑꯩꯈꯣꯏꯁꯨ ꯀꯔꯤꯝꯁꯨ ꯇꯧꯗꯦꯗ ꯑꯗꯨꯝ ꯎꯃ ꯅꯣꯡꯃ
ꯎꯝ
ꯅꯣꯡꯃ ꯅꯣꯡꯃꯒꯤ ꯊꯤꯔꯒ ꯆꯥꯔ ꯂꯩꯕꯅꯤꯗ
ꯑ ꯑꯗꯨꯒꯨꯝꯕ ꯃꯤ ꯉꯥꯛꯇ‌ꯅꯤꯅꯦ ꯑꯩꯈꯣꯏ ꯁ‌ꯣꯝ ꯁꯤꯗ ꯑꯃꯨꯛꯀ ꯂꯩꯔꯤꯁꯦ
ꯋꯥꯕ ꯍꯣꯏ ꯇꯧꯕꯅꯤꯅꯦ
ꯎꯝ
ꯆꯥꯎꯕꯍꯣꯏꯗꯤ ꯑꯁꯤꯒꯨꯝꯕꯕꯨ ꯀꯔꯤ ꯃꯇꯝꯁꯨ ꯂꯩꯔꯣꯏꯅꯦ ꯃꯣꯏ ꯊꯕꯛ ꯂꯩꯈꯔꯗꯤꯀꯣ ꯁꯤꯒꯨꯝꯕꯁꯨ ꯃꯇꯝ ꯈꯥꯏꯗꯣꯛꯇ꯭ꯔꯗꯤ ꯑ ꯀꯩꯅꯣꯅꯤꯅ
ꯎꯝ ꯑꯗꯨ ꯆꯨꯝꯕꯅꯤꯅꯦ ꯈꯪꯗ꯭ꯔꯦ ꯀꯔꯤ ꯍꯥꯏꯁꯤꯔ
ꯁꯤꯅ ꯈꯛꯇꯅꯁꯨ ꯀꯨꯏꯗꯧꯕ ꯑꯣꯏꯔꯗꯤ ꯐꯕ
ꯍꯣꯏ ꯍꯣꯏ ꯑꯁꯦꯡꯕꯀꯣ
ꯑꯗꯨꯁꯨ ꯍꯥꯏꯕ ꯉꯝꯗꯦ ꯑꯗꯨꯅꯅꯦꯃ
ꯑꯩꯗꯤ ꯉꯔꯥꯡꯗ ꯖꯣꯏꯟ ꯇꯧꯕꯗ ꯗ ꯉꯥꯏꯔꯤꯌꯦ
ꯑꯣꯍꯣ ꯑꯩꯁꯨ
ꯇꯧꯗ꯭ꯔꯤ
ꯑꯩꯁꯨ ꯌꯥꯎꯕꯗꯤ ꯅꯨꯃꯤꯠ ꯑꯍꯨꯝꯒꯨꯝꯕꯗꯤ ꯁꯨꯔꯦ ꯑꯗꯨꯕꯨ ꯇꯧꯐꯝ ꯈꯪꯗꯕꯀꯣ ꯒꯥꯔꯤ ꯑꯗꯨꯒ ꯍꯧꯖꯤꯛꯀꯥꯟꯗꯤ ꯍꯦꯛ ꯌꯥꯎꯕꯗꯒꯤ ꯍꯧꯔꯒ ꯃꯣꯏꯁꯦ ꯈꯔ ꯄ꯭ꯔꯣꯕ꯭ꯂꯦꯝ ꯂꯩꯕꯒꯤ ꯉꯥꯡꯐꯝ ꯆꯥꯐꯝꯁꯦ ꯈꯔ ꯌꯥꯗꯕ ꯍꯥꯏꯇꯥꯔꯦꯅꯦ ꯀꯣꯜ ꯇꯧꯔꯕꯁꯨ ꯆꯠ ꯐꯠꯇꯕꯒꯨꯝꯕ ꯁꯨꯃꯥꯏꯅ ꯂꯩꯕꯒꯤ ꯏꯁꯨ ꯂꯩ ꯍꯥꯏꯇꯥꯔꯦꯅꯦ ꯃꯤ ꯃꯤꯗꯤ ꯍꯥꯟꯅ ꯌꯥꯎꯈ꯭ꯔꯕ ꯃꯤꯅꯤ ꯐꯖꯅ ꯇꯧꯈ꯭ꯔꯦꯕ ꯑꯩꯈꯣꯏꯒꯤꯁꯤꯅ ꯑꯃꯨꯛꯀ
ꯉꯔꯥꯡ ꯌꯥꯎꯕ ꯍꯦꯛ ꯌꯥꯗꯦ ꯌꯥꯗꯦ ꯍꯥꯏꯔꯕꯒꯤ ꯍꯥ ꯁꯤꯗꯤ ꯑꯩ ꯌꯣꯕꯒꯤ ꯑꯩ ꯌꯧꯈ꯭ꯔꯕꯅꯤ ꯅꯥꯗꯥꯎ ꯌꯥꯗꯧ ꯃꯥꯜꯂꯦꯅ ꯅꯪ ꯐꯥꯒꯤ ꯗꯣꯅꯥꯔ ꯂꯩꯕꯅꯦꯕ
ꯎꯝ ꯑꯗꯨꯅꯤꯅꯦ
ꯃꯤꯗꯤ ꯉꯔꯥꯡ ꯅꯍꯥꯟꯗꯩ ꯐꯪꯉꯦ ꯄꯩꯁꯥ ꯑꯗꯨꯃꯥꯏꯅ ꯇꯧꯌꯦ ꯌꯥꯏꯌꯦ ꯅꯪꯅ ꯂꯩꯕ
ꯎꯝ
ꯏꯅꯥꯎ ꯅꯨꯄꯤꯗꯨꯅ ꯌꯦꯡꯉꯣ ꯃꯥꯁꯨ ꯈꯔ ꯌꯧꯔꯒ ꯄꯠ ꯎꯝ ꯀꯩꯅꯣ ꯈꯔ ꯐꯪꯈꯔꯕ ꯃꯥꯜꯂꯦ
ꯎꯝ
ꯑꯍꯥꯟꯕꯗꯗꯤ ꯑꯩꯗꯤ ꯊꯥꯖꯗꯕꯅꯦ ꯑꯗꯨꯕꯨ ꯌꯦꯑꯣ ꯍꯥꯏꯅ
ꯌꯥꯎꯔꯛꯄꯗ ꯉꯔꯥꯡ ꯍꯥꯏꯔꯛꯄꯒꯤ ꯍꯣꯏ ꯌꯦꯡꯒꯦ ꯀ꯭ꯂꯥꯁꯗꯩꯅꯤ ꯉꯔꯥꯡꯅ ꯍꯥꯏꯕꯗꯤ ꯑꯗꯨ ꯑꯁꯤꯗꯤ ꯑꯩ ꯌꯥꯎꯕꯒꯤꯅꯤ ꯑꯩ ꯌꯥꯎꯕꯒꯤ ꯃꯥꯜꯂꯦꯅ ꯐꯥꯒꯤ ꯇꯧꯔꯒ ꯀꯣꯜꯁꯨ ꯇꯧ ꯐꯪꯗꯦ
ꯑꯣ ꯑꯗꯨꯅꯤ ꯑꯣ ꯑꯩꯈꯣꯏꯁꯨꯅꯦꯅꯦ ꯑꯃꯨꯛꯀ ꯇꯧꯕ ꯀꯥꯟꯗ ꯀꯔꯤꯔ ꯑꯃ ꯑꯃꯨꯛ ꯍꯥꯏꯕ ꯃꯔꯛꯇꯗꯤ ꯑꯃꯨꯛ ꯑꯃꯔꯛꯇꯤ ꯌꯥꯔꯝꯕ ꯁꯨꯃꯥꯏꯅ ꯇꯧꯕ ꯃꯤꯗꯤ ꯑꯍꯨꯝ ꯃꯔꯤ ꯃꯊꯪ ꯃꯊꯪ ꯇꯧꯔꯁꯨ ꯗꯨꯝ ꯌꯥꯏꯌꯦ ꯍꯥꯏꯌꯦ ꯑꯩꯈꯣꯏꯒꯤꯁꯤꯅ ꯑꯩꯒꯤꯁꯨ ꯑꯗꯨꯃꯥꯏꯅ ꯗꯥꯎ ꯍꯥꯏꯁꯤꯔꯥ ꯀꯔꯤꯔꯥ ꯈꯪꯗꯦ ꯑꯃꯔꯛ ꯌꯥꯔꯝꯂꯒ ꯑꯃꯨꯛ ꯀꯞ ꯌꯥꯗꯕ ꯁꯨꯃꯥꯏꯅ ꯍꯦꯛ ꯊꯦꯡꯅꯕꯀꯣ ꯑꯗꯨꯗꯒꯤ ꯍꯧꯔꯒ ꯉꯔꯥꯡ ꯈꯛ ꯇꯨ ꯌꯥꯎꯕꯒꯨꯝꯅ ꯃꯥꯟꯅꯔꯤꯗ ꯑꯩꯁꯨ ꯇꯧꯗꯕꯅ ꯌꯥꯝꯕꯒꯤ
ꯍꯥ ꯑꯁꯦꯡꯕ
ꯄ꯭ꯔꯣꯕ꯭ꯂꯦꯝꯁꯦ ꯑꯩꯒ ꯆꯥꯟꯅꯗꯕ꯭ꯔꯥ ꯀꯔꯤꯔꯥ ꯈꯪꯗꯦ ꯑꯩꯁꯨ ꯄ꯭ꯔꯣꯕ꯭ꯂꯦꯝ ꯑꯗꯨꯝ ꯊꯦꯡꯅꯕ
ꯑꯩꯁꯨ ꯑꯗꯨꯝ ꯂꯧꯁꯤꯈꯤ ꯈꯁꯤꯗ ꯂꯥꯛꯑꯏꯅ ꯑꯦ
ꯑꯗꯨꯅꯤ ꯃꯤꯗꯤ ꯃꯃꯥꯡ ꯃꯃꯥꯡ ꯌꯥꯎꯔꯒ ꯃꯤ ꯃꯣꯏ ꯒ꯭ꯔꯨꯞꯇꯒ ꯊꯥꯒꯠꯄ ꯃꯌꯥꯝꯗꯣ ꯎꯔꯗꯤ ꯑꯩꯈꯣꯏꯅ ꯌꯧꯕꯗꯨꯒꯤ ꯀꯗꯤꯔꯅꯤ ꯃꯤꯕꯨ ꯇꯧꯔꯕꯁꯨ ꯆꯠꯇꯕꯒꯨꯝꯕ
ꯎꯝ
ꯀꯣꯜꯗꯤ ꯇꯧꯔꯒ ꯀꯔꯤꯔ ꯔꯤꯡ ꯍꯥꯏꯕꯁꯤ ꯆꯠꯇꯕ ꯆꯠꯂꯒ ꯑꯃꯨꯛꯀ ꯀꯔꯤꯔ ꯄꯥꯏ ꯈꯠꯄꯁꯨ ꯌꯥꯗꯕ꯭ꯔꯥ ꯀꯔꯤꯔꯥ ꯃꯤꯉꯣꯟꯗꯗꯤ ꯑꯃꯨꯛ ꯂꯥꯛꯇꯦ ꯍꯥꯏꯕꯒꯨꯝꯕ ꯁꯨꯃꯥꯏꯅ ꯑꯗꯨꯝ ꯂꯩꯕꯖꯥꯠꯅꯤ ꯑꯗꯨꯗꯒꯤ ꯍꯧꯔꯒ ꯑꯗꯨꯝ ꯑꯩꯁꯨ ꯉꯥꯏꯍꯥꯛꯇꯪꯗꯤ ꯑꯦ ꯇꯧꯔꯔꯣꯏꯒꯦ ꯍꯥꯏꯅ ꯃꯨꯛ
ꯍꯣꯏ ꯍꯧꯔꯤꯉꯩꯗ ꯁꯨꯃꯥꯏꯅ ꯇꯧꯔꯗꯤ ꯈꯔ ꯕꯤꯠ ꯇꯦꯛꯑꯦꯕꯀꯣ ꯃꯤꯗꯤ ꯐꯪꯉꯦ ꯑꯩꯈꯣꯏꯅ ꯌꯥꯗꯕꯗꯨꯗ
ꯍꯣꯏ ꯎꯝ ꯑꯗꯨꯗꯒꯤ ꯍꯧꯔꯒ ꯏꯟꯇꯥꯔꯦꯁ ꯁꯦ ꯂꯩꯔꯛꯇ꯭ꯔꯗꯤ
ꯍꯣꯏ
ꯗꯣ ꯍꯦꯟꯅ ꯍꯦꯟꯅ ꯐꯥꯎꯕꯗꯒꯤ ꯑꯃꯨꯛꯀ ꯇꯧꯕꯤꯗ꯭ꯔꯦ
ꯑꯃꯔꯥ ꯑꯅꯤꯔ ꯒꯨꯝꯕ ꯄꯩꯁꯥ ꯈꯔ ꯆꯥꯈꯤꯕ ꯐꯪꯈꯤꯕ ꯑꯣꯏꯔꯗꯤ ꯏꯟꯇꯔꯦꯁ ꯂꯩꯒꯗꯕ ꯃꯤꯗꯤ ꯆꯥꯔꯦ ꯐꯪꯗ꯭ꯔꯤꯉꯥꯏꯗ ꯑꯗꯨꯗꯨꯃꯥꯏ ꯇꯧꯔꯛꯄꯗꯗꯤ
ꯎꯝ ꯃꯥꯅꯤ ꯃꯥꯅꯤ
ꯎꯝ
ꯑꯩꯈꯣꯏꯒꯤ ꯑꯦꯛꯁꯄꯔꯦꯟꯗꯣ ꯃꯊꯪ ꯃꯊꯪ ꯈꯪꯅꯛꯈ꯭ꯔꯗꯤ ꯑꯩꯈꯣꯏꯁꯨ ꯍꯩꯅꯤ ꯍꯦꯟꯅꯗꯤ ꯌꯥꯔꯛ ꯀꯅꯤꯗ
ꯍꯣꯏ ꯍꯣꯏ
ꯉꯥꯁꯤꯗꯒꯤ ꯍꯧꯔꯒ ꯑꯩꯈꯣꯏ ꯑꯥꯃꯤꯁꯨ ꯍꯦꯟꯅ ꯍꯦꯟꯅ ꯌꯥꯕ ꯑꯣꯏꯔꯁꯦꯍꯦ ꯃꯤ ꯂꯣꯏꯔꯕꯅꯤꯅ
ꯃꯥꯅꯦ ꯃꯥꯅꯦ ꯌꯧꯕꯨ ꯌꯧꯈ꯭ꯔꯕꯅꯤꯅꯀꯣ
ꯑꯩꯗꯤ ꯑꯩꯈꯣꯏꯒꯤ ꯉꯛꯇ ꯉꯥꯏꯔꯦꯕ ꯃꯤꯗꯤ ꯂꯣꯏꯅ ꯂꯣꯏꯅꯈ꯭ꯔꯦꯕ ꯑꯩꯈꯣꯏꯗꯤ ꯍꯧꯕꯗ ꯉꯥꯏꯔꯤꯕꯅꯤꯅ ꯁꯤꯗꯒꯤ ꯍꯧꯔꯒ ꯑꯩꯈꯣꯏꯁꯨ ꯍꯦꯟꯅ ꯍꯦꯟꯅ ꯌꯥꯕ ꯍꯥꯏꯗꯣ ꯑꯣꯏꯔꯁꯦ
ꯍꯣꯏ ꯑꯁꯦꯡꯕ ꯎꯝ ꯎꯝ
ꯌꯥꯎꯕꯁꯤꯗꯤ ꯀꯔꯤꯁꯨ ꯀꯥꯟꯅꯔꯣꯏꯗꯕ ꯍꯥꯏꯗꯣ ꯑꯣꯏꯗꯧꯔꯦꯕ ꯉꯥꯡꯕ ꯍꯥꯏꯁꯤꯁꯨ
ꯍꯣꯏꯅꯦ ꯑꯣꯏꯗ ꯊꯕꯛ ꯕꯨꯗꯤ ꯊꯕꯛꯕꯨꯗꯤ ꯅꯨꯡꯉꯥꯏꯅ
ꯎꯝ
ꯀꯌꯥ ꯍꯨꯝ ꯇꯧ ꯌꯥꯗꯕꯅꯤꯅꯀꯣ ꯑꯗꯨꯝ ꯃꯔꯨꯞ ꯃꯄꯥꯡꯁꯤꯡꯁꯨ ꯑꯗꯨꯝ ꯈꯪꯅꯕ ꯃꯤ ꯑꯅꯧ ꯑꯅꯧꯕ ꯑꯗꯨꯝ ꯐꯥꯎꯅꯕ ꯑꯦꯛꯁꯄꯤꯔꯦꯟꯁ ꯑꯃ ꯑꯃ ꯑꯗꯨꯝ ꯇꯣꯉꯥꯟ ꯇꯣꯉꯥꯟ ꯐꯪꯒꯅꯤꯅꯀꯣ
ꯎꯝ ꯎꯝ
ꯑꯁꯤꯁꯨ ꯅꯨꯡꯉꯥꯏꯕ ꯊꯕꯛꯗꯤ ꯑꯃꯥꯕꯨꯗꯤ ꯑꯣꯏꯌꯦ
ꯎꯝ ꯍꯣꯏ ꯑꯗꯨꯕꯨꯗꯤ ꯑꯣꯏꯑꯦ ꯑ ꯀꯩꯁꯨ ꯅꯠꯇ꯭ꯔꯗꯤ ꯑꯃꯨꯛꯀ ꯀꯥꯟꯅꯗꯕ ꯑꯃꯁꯨꯃꯨꯛ ꯂꯩꯌꯦꯕ ꯀꯔꯤꯔ ꯊꯕꯛ ꯇꯧꯕꯅ ꯐꯕꯅꯦꯕ ꯑꯗꯨꯒꯨꯝꯕꯒꯤ ꯀꯟꯗꯤꯁꯟ ꯂꯩꯕ
ꯍꯥꯏ
ꯅꯣꯏꯗꯤ ꯃꯤ ꯂꯧ ꯎꯕ ꯂꯣꯏꯅ ꯂꯣꯏꯅꯔꯕꯣ
ꯂ ꯎꯕ ꯍꯣꯏ ꯑꯩꯈꯣꯏ ꯏꯄꯥ ꯏꯃꯥ ꯍꯣꯏꯗꯤ ꯑꯗꯨꯝ ꯇꯧꯔꯂꯩꯌꯦ ꯃꯣꯏꯗꯤ ꯑꯣꯏꯔꯤ
ꯍꯥꯏꯗꯤ ꯑꯅꯝꯕ ꯂꯣꯏꯅꯔꯝꯔꯅꯤꯅꯦ ꯑꯗꯨꯗꯤ ꯅꯣꯏꯔꯣꯝꯗꯗꯤ ꯑꯩꯈꯣꯏꯔꯣꯝꯗꯗꯤ ꯍꯧꯗꯕꯁꯨ ꯂꯩꯔꯤꯌꯦ ꯏꯁꯤꯡ ꯂꯩ ꯐꯠꯇꯕꯒꯤ ꯃꯔꯝ ꯑꯣꯏꯔꯒ ꯑꯗꯨꯅ ꯑꯩꯈꯣꯏꯔꯣꯝꯗꯗꯤ ꯅꯣꯡ ꯆꯨꯕꯁꯦ ꯌꯥꯝ ꯀꯟꯅ ꯐꯣꯔꯁꯇ ꯆꯨꯗꯕ ꯈꯤꯇꯪ ꯈꯤꯇꯪ ꯌꯩꯕꯅꯤꯅ ꯂꯧ ꯎꯕꯗꯣ ꯀꯔꯤ ꯍꯥꯏꯁꯤꯔꯥ ꯈꯔ ꯋꯥꯕ ꯍꯥꯏꯇꯥꯔꯦꯅꯦꯀꯣ ꯂꯩꯕꯥꯛꯁꯦ ꯄꯨꯔꯥ ꯆꯣꯠꯂꯒ ꯏꯁꯤꯡ ꯌꯥꯝ ꯂꯩꯕꯗꯨ ꯅꯠꯇꯕ ꯆꯨꯗꯤ ꯆꯨꯋꯦꯕ ꯂꯧ ꯎꯕ ꯌꯥꯅꯉꯥꯏꯒꯤ ꯆꯨꯕꯤꯔꯗꯤ ꯈꯔ ꯅꯨꯡꯉꯥꯏꯒꯗꯧꯕ ꯑꯗꯨꯒꯤ ꯗꯣꯅꯅꯤ ꯑꯗꯨꯒꯤ ꯀꯨꯝꯁꯤꯁꯦ ꯆꯥꯛ ꯆꯥꯔꯔꯣꯏꯗ꯭ꯔꯥ ꯍꯥꯏꯅ ꯑꯩꯈꯣꯏꯁꯦ ꯈꯜꯂꯤꯅꯤꯅꯦ ꯃꯊꯪ ꯆꯍꯤꯗꯗꯤ
ꯑꯩꯈꯣꯏꯁꯨ ꯏꯁꯣꯔꯒꯤ ꯃꯆꯥꯅꯤꯅꯦ ꯀꯩꯅꯣ
ꯍꯣꯏ ꯑꯗꯨꯕꯨꯗꯤ ꯑꯣꯏꯕ ꯑꯗꯨ ꯑꯣꯏꯔꯁꯨ ꯆꯨꯝꯃꯟꯗꯕꯗꯨꯗꯀꯣ ꯁꯨꯝ ꯈꯟꯕ ꯄꯨꯔꯥ ꯊꯦꯡꯕ ꯇꯥꯔꯦꯕ ꯍꯟꯗꯛꯁꯦ ꯍꯥꯏꯗꯤ ꯃꯍꯧꯁꯥꯒꯨꯝꯅ ꯃꯍꯧꯁꯥꯗꯤ ꯑꯩꯈꯣꯏꯁꯨ ꯁꯨꯝ ꯇꯧꯕ ꯍꯧꯈ꯭ꯔꯦꯕ ꯍꯨꯟꯕ ꯑꯣꯏꯌꯣ ꯍꯟꯗꯛꯁꯤꯗꯤ ꯍꯨꯟꯅꯉꯥꯏ ꯐꯥꯎꯕ ꯏꯁꯤꯡ ꯂꯩꯇ꯭ꯔꯦꯕꯀꯣ ꯑꯗꯨꯒ ꯈꯔꯅꯗꯤ ꯏꯁꯤꯡ ꯑꯗꯨꯝ
ꯁꯨꯃꯥꯏꯅ ꯔꯣꯅꯤ
ꯑꯗꯨꯃꯥꯏꯅꯃꯛꯇꯤ ꯆꯨꯗꯦ ꯑꯩꯈꯣꯏꯗꯤ
ꯑꯣ
ꯍꯧꯖꯤꯛ ꯑꯩꯈꯣꯏꯁꯦ ꯏꯁꯤꯡ ꯐꯥꯎꯕ ꯋꯥꯔꯤꯅꯤꯅꯦ
ꯍꯣꯏ ꯑꯁ
ꯏꯁꯤꯡ ꯑꯩꯈꯣꯏꯅ ꯊꯛꯅꯤꯉꯥꯏ ꯈꯣꯠꯅꯤꯉꯥꯏ ꯐꯥꯎꯕꯁꯨ ꯇꯨꯔꯦꯟꯁꯦ ꯀꯪꯂꯛꯄꯒꯤ ꯌꯥꯝ ꯆꯥꯎꯕ ꯅꯠꯇꯕꯒꯤ ꯈꯤꯇꯪ ꯋꯥꯏꯑꯦꯕ
ꯑꯣ ꯑꯣ ꯑꯁ ꯑꯉꯛꯄꯅꯤꯀꯣ ꯁꯥꯏꯠ ꯑꯃꯗꯗꯤ ꯌꯥꯝ ꯆꯨꯔ
ꯑꯗꯨꯅꯦ ꯃꯥꯅꯗꯕꯅꯦ ꯑꯗꯨꯒꯤ ꯃꯤꯒꯤ ꯁꯥꯏꯠ ꯑꯃꯔꯣꯝꯒꯤ ꯅꯣꯡ ꯆꯨꯕ ꯒꯩ ꯖꯒꯥꯈꯣꯏ ꯁꯤꯗ ꯈꯤꯇꯪ ꯏꯁꯤꯡ
ꯑꯁ ꯍꯩꯃꯥ ꯍꯣꯏ
ꯋꯥꯕ ꯑꯩꯈꯣꯏꯒꯤꯗꯃꯛꯇꯗꯤ ꯎꯄꯥꯏ ꯂꯩꯇꯦꯕ ꯉꯁꯥꯏ ꯅꯣꯡ ꯐꯪꯃꯟꯗꯕꯗꯨꯗ ꯑꯗꯨꯝ ꯈꯥꯡꯕ ꯌꯥꯏꯗꯨꯅꯤ ꯑꯩꯈꯣꯏꯁꯨ ꯌꯥꯔꯗꯤ ꯊꯨꯅ ꯆꯨꯑꯣ ꯍꯥꯏꯕꯅꯦ ꯑꯩꯈꯣꯏꯁꯨ ꯅꯣꯡꯁꯦ